ꯍꯥꯎ
ꯇꯥꯕ꯭ꯔꯥ
ꯑ ꯇꯥꯏ ꯇꯥꯏ
ꯎꯝ ꯆꯥꯛ ꯆꯥꯔꯕ
ꯆꯥꯔꯦ
ꯀꯩ ꯏꯟꯖꯥꯡ ꯆꯥꯒꯦ
ꯁꯨꯏꯖꯅꯤ ꯔꯕꯣꯜ ꯂꯦ ꯑ
ꯎꯝ ꯁꯣꯏꯖꯤꯟ ꯏꯔꯣꯜꯂ ꯀꯩꯝ ꯇꯧꯗ꯭ꯔꯕꯣ
ꯉꯥ ꯑꯃ ꯇꯥꯎꯔꯦ
ꯅ ꯍꯥꯎꯔꯅꯤꯗ ꯏꯔꯣꯟꯕꯒ ꯉꯥꯒ ꯄꯥꯕꯁꯦ ꯌꯥꯝ ꯆꯥꯠ
ꯑꯥ ꯉꯥ ꯆꯥꯅꯩ ꯑꯗꯨ ꯑꯣꯏꯏꯗꯤ ꯉꯥꯗꯣ ꯀꯌꯥ ꯆꯥꯅꯤꯡꯗꯦ ꯗꯤ ꯉꯥ ꯄꯥꯝꯗꯦ ꯅꯣꯏꯗꯤ
ꯍꯥꯏꯗꯤ ꯏꯔꯣꯜꯂꯒꯗꯤ ꯉꯥ ꯆꯥꯅꯤꯡꯉꯛꯦ ꯍꯦꯛꯇ ꯀꯥꯡꯁꯣꯏꯒꯨꯝꯕ ꯊꯣꯡꯉꯕꯨꯗꯤ ꯀꯥꯡꯍꯧꯕ ꯣꯔꯥ ꯆꯥꯅꯤꯡꯕ ꯑꯗꯣ ꯏꯔꯣꯜꯂꯗꯤ ꯉꯥ ꯍꯦꯛꯇ ꯆꯥꯅꯤꯡꯉꯦ ꯉꯥ ꯅꯠꯇ꯭ꯔꯁꯨ ꯐꯕꯧ ꯉꯥꯔꯤꯗꯣ ꯑꯗꯨ ꯑꯣꯏꯔꯁꯨ ꯌꯥꯏ ꯑꯥ ꯑꯗꯨ ꯑꯣꯏꯔꯁꯨ
ꯑꯦ ꯐꯕꯗꯨ
ꯇꯤꯟꯕꯨ ꯌꯣꯠꯂꯤꯗ ꯑꯥ
꯭ꯔꯨꯞ ꯀꯅꯥ ꯀꯅꯥ ꯍꯥꯞꯈ꯭ꯔꯒꯦ
ꯈꯣꯏ ꯈꯔ ꯍꯥꯞꯈꯤꯕꯅꯦ ꯑꯩꯉꯣꯟꯗ ꯂꯩꯕ ꯅꯝꯕꯔꯒꯩ
ꯎꯝ
ꯏꯆꯦ ꯁꯣꯅꯤꯌꯥ
ꯑꯩꯗꯤ ꯌꯥꯎꯕꯅꯦꯕ ꯋꯥꯔꯤ ꯁꯥꯟꯅꯗꯕꯅꯦ ꯑꯗꯨꯒ
ꯍꯧꯖꯤꯛ ꯁꯥꯟꯅꯔꯤꯁꯤ ꯀꯅꯥꯒꯅꯣ ꯈꯪꯗꯦ
ꯀꯅꯥꯒ ꯆ ꯂꯩꯩꯕ
ꯈꯗ
ꯀꯣ ꯀꯉꯥꯎꯣꯏꯅ ꯐꯣꯟ ꯇꯧꯀꯣ ꯃꯌꯥꯝꯁꯤꯅ
ꯅꯪ ꯀꯥꯏ ꯂꯩꯒꯦꯁꯦ
ꯃꯈꯥꯗ ꯅꯣꯏꯒꯤ
ꯑꯩ ꯅꯣꯏ ꯌꯨꯝ ꯂꯩ
ꯑꯁ
ꯇꯧ ꯁꯜꯂꯛꯏ ꯂꯩ ꯐꯔꯦ ꯑꯗꯨ
ꯎꯝ
ꯉꯦ ꯉꯥꯅꯦ ꯌꯥꯝꯅ ꯑꯃ ꯃꯈꯣꯟ ꯇꯥꯗ꯭ꯔꯣ
ꯑꯗꯦ
ꯀꯣꯛ ꯀꯥ ꯀꯣꯛꯀꯥ ꯌꯦꯟ ꯉꯥꯡ ꯌꯥꯟ ꯉꯪꯉꯦꯅ ꯑꯩꯅ ꯔꯣꯝ ꯆꯠꯂꯛꯑꯦ ꯑꯗꯨꯒ
ꯎꯝ
ꯍ
ꯍꯌꯦꯡ ꯀꯪꯂꯥ ꯆꯧꯁꯤꯗꯅ
ꯍꯌꯦꯡ
ꯑꯥ
ꯄꯨꯡ ꯀꯌꯥꯗ
ꯑ ꯈꯪꯗꯦ ꯆꯥꯛ ꯏꯁꯤꯡ ꯂꯣꯏꯔꯒ ꯀꯔꯝ ꯀꯥꯟ ꯆꯠꯁꯦ ꯍꯥꯏꯅꯣ ꯈꯦꯆꯤ ꯇꯧꯒꯦ ꯇꯧꯕꯅꯦ ꯍꯌꯦꯡꯁꯦ ꯈꯦꯆꯤ ꯄꯨꯔꯛꯑꯒꯦ ꯍꯥꯏꯕ ꯑꯥꯗ ꯆꯥꯅꯕ
ꯑꯣ ꯍꯌꯦꯡ ꯁꯟꯗꯦꯅꯦꯀꯣ
ꯎꯝ ꯑꯥ
ꯎꯝ ꯎꯝ ꯀꯅꯥ ꯀꯅꯥ ꯆꯠꯇ‌ꯣꯏꯅ‌ꯣꯕ ꯀꯪꯂꯥꯗ ꯆꯠꯇꯣꯏꯁꯤꯅ
ꯍꯥ ꯑꯩꯈꯣꯏ ꯀꯩꯅꯣꯒ ꯑ ꯑꯕꯦꯒ ꯆꯠꯁꯦꯅ ꯍꯥꯏꯅꯕꯅꯦ
ꯅꯥꯟꯕꯦꯅꯦ ꯗꯥꯗꯣꯝꯕꯤꯅꯦ ꯑꯩꯈꯣꯏ ꯅꯪꯅꯦ ꯃꯆꯥꯁꯤꯡꯒ
ꯨ ꯌꯥꯎꯒꯦꯗꯤ ꯍꯥꯏꯕꯅꯦ ꯃꯆꯥꯁꯤꯡ ꯄꯨꯔꯛꯀꯦꯅ ꯑꯗꯣ ꯏꯆꯦꯜ ꯂꯨꯔꯥꯗꯤ ꯍꯪꯗ꯭ꯔꯤ
ꯒꯥꯔꯤ ꯆꯜꯂꯔꯣꯏꯌꯦ ꯑꯗꯨꯗꯤ
ꯒꯥꯔꯤꯔꯣ ꯒꯥꯔꯤꯗꯤ ꯑꯩꯈꯣꯏꯒꯤ ꯀꯩꯅꯣ ꯂꯩꯔꯤꯁꯤꯗꯤ ꯖꯨꯒꯅꯨ ꯂꯩꯔꯤꯁꯤꯗꯤ
ꯖꯒꯨꯅꯨꯗ ꯄꯨꯂꯞ ꯆꯜꯂꯨꯌꯦꯗꯣ
ꯑꯅꯤ ꯋꯥꯏ ꯂꯣꯏꯔꯒꯗꯧꯔꯒꯦ ꯆꯥꯝ ꯆꯥꯝꯅꯦ ꯍꯥꯏꯌꯦ
ꯑꯣ ꯍꯣꯏ ꯌꯥꯏ ꯑꯗꯨꯕꯨꯗꯤ
ꯑꯥ ꯌꯥꯏꯐꯤ ꯑꯣꯏꯁꯨ ꯍꯪꯉꯁꯤ
ꯑꯣ ꯑꯣ ꯄꯨꯡ ꯄꯨꯡ ꯀꯌꯥꯗꯒꯤꯅ ꯀꯌꯥ ꯐꯥꯎꯕ
ꯄꯨꯡꯁꯦ ꯃꯌꯥꯝ ꯄꯨꯂꯞ ꯑꯇ ꯍꯥꯏꯅꯔꯒ ꯍꯥꯏꯅꯔꯁꯦ
ꯑꯣꯣ ꯑꯗꯨꯗꯤ ꯒ꯭ꯔꯨꯞꯇ ꯍꯥꯏꯅꯔꯁꯤꯔ
ꯌꯥꯏꯌꯦ ꯑꯩꯈꯣꯏ ꯒ꯭ꯔꯨꯞꯀꯤ ꯄꯨꯂꯞ ꯆꯠꯂꯨꯔꯁꯨ ꯌꯥꯏ ꯀꯩꯅꯣ
ꯑꯥ ꯀꯪꯂꯥꯁꯦ ꯍꯌꯦꯡ ꯑꯁꯪꯕ ꯃꯤ ꯆꯜꯂꯦ ꯍꯥꯏꯔꯒꯅ ꯀꯣꯛꯆꯔꯦꯗꯅ
ꯍꯣꯏ ꯑꯗꯨꯒ ꯀꯪꯂꯥꯗ ꯍꯦꯛꯇ ꯁꯥꯟꯅꯔꯁꯦꯕ ꯑꯁꯪ ꯑꯃꯥꯟ ꯃꯔꯛꯇ
ꯁꯛ ꯑꯃ ꯃꯔꯛꯇ ꯍꯦꯛꯇ ꯆꯠꯂꯒ
ꯑꯥ
ꯍꯣꯏ ꯌꯥꯏ
ꯍꯩ ꯅꯨꯡ ꯈꯔ ꯑꯃ ꯍꯦꯛꯑꯁꯦ ꯍꯩꯅꯧ
ꯇꯥꯕ꯭ꯔꯥ
ꯍꯩꯅꯧ ꯄꯥꯟꯗ꯭ꯔꯕꯕ
ꯍꯩꯅꯧ ꯄꯥꯟꯗ꯭ꯔꯦ
ꯍꯩꯅꯧ ꯈꯔ ꯀꯥꯏ ꯀꯥꯏꯗꯅꯣ ꯈꯔ ꯍꯦꯛꯂꯛꯑꯁꯦ ꯂꯩꯕꯗꯤ ꯄꯩꯁꯥ ꯇꯤꯡꯅꯤꯗꯅ ꯑꯝꯇ ꯈꯔ ꯍꯦꯛꯑꯁꯤ ꯊꯨꯝ ꯃꯣꯔꯣꯛ ꯍꯥꯞꯄꯁꯤ ꯑꯗꯒꯤ ꯑꯩ ꯈꯦꯆꯤꯗꯣ ꯈꯔ ꯄꯔꯛꯑꯒꯦ
ꯑꯥ
ꯑꯗꯨꯒ ꯀꯩ ꯀꯩꯅꯣ ꯈꯔ ꯆꯥꯕ ꯌꯥꯕ ꯈꯔ ꯂꯩ ꯑ ꯂꯩꯒꯨꯝꯁꯤꯅꯦ ꯄꯨꯕ ꯌꯥꯝ ꯄꯨꯁꯤ ꯆꯨꯨꯔꯁꯨ ꯌꯥꯝꯁꯤꯅꯦ ꯆꯨꯉꯧ ꯈꯔ ꯍꯧꯗꯥꯏꯅꯦ
ꯍꯧꯔꯅꯤ ꯆꯨꯕꯨꯗꯤ ꯄꯨꯔꯅꯤꯅꯦ ꯍꯩꯅꯧ ꯍꯦꯛꯄꯗꯨꯅꯦ
ꯍꯣꯏꯅꯦ ꯍꯩꯅꯧꯗꯣ ꯏꯕꯤꯆꯦ ꯂꯣꯔꯥ ꯍꯣꯏꯒꯤ ꯄꯥꯜꯂꯤ ꯑꯗꯨꯗꯤ ꯃꯣꯏꯁꯨ ꯍꯪꯅꯔꯁꯤ ꯀꯤꯃꯤꯍꯣꯏꯁꯨ ꯄꯥꯜꯂꯤ ꯔꯨꯁꯇꯝ ꯍꯣꯏꯁꯨ ꯄꯥꯜꯂꯤ ꯍꯪꯅꯔꯁꯤ ꯍꯥꯏꯩꯅꯧ ꯈꯔ ꯌꯥꯝꯅ ꯑꯗꯨꯗꯨꯒ ꯆꯨ ꯈꯔ ꯑꯃ ꯌꯥꯜꯂꯁꯤ
ꯑꯣ ꯎ ꯍꯣꯏ ꯇꯧꯔꯁꯤ ꯅꯪ ꯈꯦꯖꯤꯁꯤ ꯅꯪ ꯀꯃꯥꯏ ꯀꯃꯥꯏꯅ ꯀꯩꯀꯩ ꯃꯇꯦꯜ ꯍꯥꯝꯆꯣꯏꯕ
ꯆꯁꯦ ꯈꯪꯗꯦꯅꯦ ꯑꯩꯗꯤ ꯎꯠꯇꯤ ꯑꯃ ꯊꯣꯡꯉꯅꯤ ꯏꯔꯣꯝꯝꯕ ꯑꯃꯒ ꯑꯇꯩꯗꯤ ꯇꯧꯔꯔꯣꯏ ꯑꯇꯩ ꯀꯩ ꯑꯕꯦꯗ ꯈꯔ ꯇꯧꯍꯜꯂꯛꯑꯁꯤꯔꯥ ꯎꯝ
ꯑ ꯆꯠꯄꯒꯤ ꯅꯨꯄꯥ ꯌꯥꯎꯗꯣꯏꯔꯕ
ꯅꯨꯄꯥ ꯌꯥꯎꯔꯣꯏꯌꯦ ꯀꯔꯝ ꯌꯥꯎꯔꯣꯏꯌꯦ ꯑꯩꯈꯣꯏ ꯅꯨ ꯄꯥꯎ ꯍ ꯑ ꯀꯩꯅꯣ ꯆꯠꯅꯤ ꯍꯥꯏꯕꯅꯤ
ꯀꯗ ꯁꯌꯦꯡꯁꯦ ꯇꯥꯕ꯭ꯔꯥ
ꯍꯌꯦꯡ ꯆꯠꯅꯤ ꯍꯥꯏꯕꯅꯦꯕ ꯃꯣꯏ ꯁꯥꯏꯀꯜ ꯊꯧꯕ ꯀꯥꯡꯕꯨ
ꯑꯣ ꯑꯟꯗ꯭ꯔꯣꯗ
ꯑꯥ
ꯑꯗꯨꯗꯤꯥꯗꯣꯡꯕ ꯌꯥꯎꯗꯣꯏꯔꯕ
ꯗꯗꯣꯝꯕꯤꯁꯦ ꯑꯩꯈꯣꯏꯅ ꯌꯥꯎꯁꯦ ꯂꯥꯏ ꯇꯤꯟꯒꯤꯗꯣ ꯃꯥꯅꯗꯤ ꯈꯪꯉꯦ ꯃꯐꯝ ꯃꯐꯝꯗꯣꯅ ꯍꯥꯏꯕꯅꯦꯕ ꯑꯁꯨ ꯃꯕꯤ ꯌꯥꯎꯗ꯭ꯔꯁꯨ ꯌꯥꯏ ꯑꯩꯈꯣꯏ ꯈꯛꯇꯪ ꯇꯧꯔ ꯂꯣꯏꯔꯦ ꯅꯠꯇ꯭ꯔꯥ
ꯂꯥꯏꯁꯪ ꯂꯩꯔꯝꯕꯗꯨ ꯈꯔꯝꯕ ꯂꯣꯏꯔꯦ ꯀꯩꯅꯣꯕ ꯑ ꯅꯪ ꯑꯗꯨ ꯃꯅꯨꯡꯗ ꯂꯩꯔꯤꯕ ꯂꯥꯏꯁꯪ ꯃꯌꯥꯝ ꯂꯣꯏ ꯈꯣꯏꯔꯝꯕ ꯉꯝꯗꯣꯔꯤꯕꯣ ꯅꯪꯄꯥꯆꯥꯝ ꯃꯆꯥꯝ ꯊꯥꯗꯔꯒ
ꯅꯅꯦ ꯑꯗꯩ ꯑꯃꯨꯛ ꯈꯜꯂꯤꯁꯦ ꯂꯥꯏꯗꯤ ꯈꯣꯏꯔꯝꯅꯤꯡꯕ ꯑꯗ ꯀꯣꯏꯕ ꯑꯃ ꯆꯠꯄꯅꯤꯅꯦ ꯗ꯭ꯔꯦꯁꯁꯨ ꯃꯉꯥꯏꯔꯦ ꯐꯅꯦꯛ ꯐꯤꯔꯣꯜ ꯁꯦꯠꯂꯒꯗꯤ ꯑꯃꯨꯛ ꯆꯠꯅꯤꯡꯗꯕ ꯀꯣꯏꯕ ꯆꯠꯄ ꯍꯥꯏꯁꯤꯇꯕꯨ ꯅꯠꯇ꯭ꯔꯥ ꯈꯔ ꯀꯝꯐꯣꯔꯇꯦꯕꯜ ꯑꯣꯏꯕ ꯑꯃ ꯊꯣꯛ ꯊꯣꯛꯣꯛ ꯐꯝꯕꯁꯨ ꯅꯨꯡꯉꯥꯏꯕ ꯁꯦꯠꯅꯤꯡꯕ
ꯎꯝ ꯑꯗꯨ ꯀꯩꯅꯣ ꯇꯧꯔꯣ ꯅꯪ ꯈꯣꯏꯕꯔꯤꯗꯅꯦ ꯐꯅꯤꯦꯛ ꯐꯅꯦꯛꯇꯣ ꯄꯨꯁꯜꯂꯣ ꯄꯨꯔꯛꯑꯣ ꯑꯗꯨ ꯂꯥꯛꯒꯤ ꯈꯔꯝꯕ ꯆꯪꯉꯝꯗꯥꯏꯗ ꯁꯠꯂꯥꯡ ꯐꯩꯖꯣꯝ ꯆꯤꯡꯈꯠꯂꯒ ꯁꯠꯂꯥꯡ ꯇꯧꯕ ꯌꯥꯏ ꯀꯩꯅꯣ
ꯑꯝ
ꯍꯥꯏꯕꯗꯤ ꯐꯅꯦꯛꯃꯨꯛꯁꯦ ꯆꯠꯄ ꯈꯣꯠꯄꯗꯨꯁꯨ ꯑꯃꯨꯛ ꯐꯔꯛꯇꯣ ꯑꯃ ꯇꯥꯕ ꯂꯥꯏ ꯈꯝꯕ ꯆꯪꯕꯗꯨ ꯅꯠꯇ꯭ꯔꯥ
ꯑꯉꯥꯡꯁꯤꯡ ꯌꯥꯎꯔꯒ ꯑꯗꯩ ꯑꯣꯛꯇꯣꯗꯒ ꯆꯠꯂꯦ ꯎꯝ
ꯈꯣꯠꯄ ꯇꯧꯕꯗꯨꯅ ꯑꯃꯨꯛ ꯂꯥꯏ ꯈꯨꯔꯨꯝꯝꯕ ꯂꯣꯏꯔ ꯇꯧꯕ ꯌꯥꯏꯗꯅ
ꯎꯝ ꯍꯧꯖꯤꯛ ꯄꯨꯗꯣꯏꯁꯦ ꯆꯨꯨꯝ ꯌꯥꯜꯂꯅꯤ ꯑꯣꯛꯇꯣ ꯃꯣꯏꯒꯤ ꯁ꯭ꯥꯏꯗ
ꯍꯥꯏꯩꯅꯧ ꯑꯃꯨꯟꯕꯗꯨ ꯈꯔ ꯈ ꯊꯤꯟꯅꯔꯅꯤ
ꯎ ꯀꯅꯥꯒꯤꯅꯣ ꯂꯩꯌꯦ ꯑꯗꯨꯗꯥꯏꯅꯦ ꯑꯣꯛꯇꯣ ꯀꯩꯅꯣꯗꯣ ꯀꯔꯤꯒꯤ
ꯑꯣ ꯑꯁ ꯑꯩꯗꯤ ꯏꯁꯥ ꯁꯦꯡꯗ꯭ꯔꯁꯨ ꯆꯠꯄ ꯌꯥꯕ꯭ꯔꯣ
ꯍꯣꯛꯂꯒ ꯌꯥꯅꯤ ꯀꯩꯅꯣ
ꯎꯝ ꯑꯗꯨꯕꯨꯗꯤ ꯆꯪꯗ꯭ꯔꯁꯨ ꯌꯥꯅꯤꯗ ꯃꯄꯥꯟ ꯂꯩꯕ ꯆꯪꯕꯗ ꯆꯪ ꯃꯄꯥꯟ ꯂꯩꯕ ꯌꯥꯏ ꯀꯩꯁꯨ ꯀꯥꯏꯗꯦꯕ ꯂꯥꯏꯄꯨꯡ ꯆꯪꯗ꯭ꯔꯣꯏꯗ
ꯎꯝ
ꯑ
ꯏꯅꯛ ꯅꯥꯈꯩ ꯀꯪꯂꯥꯁꯦ ꯆꯠꯇ ꯂꯩꯔꯦꯕ
ꯅꯪ ꯀꯣꯂ ꯆꯇ꯭ꯔꯤ ꯍꯥꯞꯄꯁꯦ ꯌꯥꯝꯨꯛ ꯑꯩ
ꯎꯝ
ꯀꯪꯂꯥ ꯆꯠꯇ꯭ꯔꯤ ꯍꯥꯏꯕꯅꯤ
ꯎꯝ ꯑꯗꯨꯅ ꯍꯌꯦꯡ ꯆꯠꯊꯔꯨꯔꯁꯤ ꯄꯨꯡꯗꯨꯁꯨ ꯃꯇꯝꯗꯣ ꯃꯥꯏ ꯃꯥꯏꯒꯤ ꯁꯥꯟꯅꯕꯗꯣ ꯍꯪꯅꯔꯒ
ꯑꯥ ꯑꯥ ꯑꯗꯨꯣ ꯄꯨꯡ ꯀꯌꯥꯗꯩ ꯆꯠꯅꯤꯡꯉꯤꯅꯣꯕ ꯅꯪꯅ
ꯑꯩꯗꯤꯅꯦ ꯅꯨꯃꯤꯠ ꯆꯞ ꯌꯨꯡꯉꯗꯤ ꯑꯃꯨꯛ ꯇꯜꯂꯦ ꯑꯩꯗꯤ ꯅꯨꯡꯊꯤꯟꯗꯤ ꯆꯠꯅꯤꯡꯕꯅꯦꯕꯀꯣ ꯗ
ꯅꯨꯡꯊꯤꯟ ꯍꯥꯏ ꯍꯥꯏꯁꯦ
ꯅꯨꯡꯊꯤꯟ ꯅꯥꯏꯗꯦ ꯄꯨꯡ ꯑꯅꯤ ꯑꯍꯨꯝ ꯁ꯭ꯋꯥꯏꯋꯥꯏꯗ ꯆꯠꯅꯤꯡꯕ ꯑꯃꯅꯤ ꯑꯅꯤ ꯑꯪ ꯑꯗꯨꯃꯥꯏꯅ ꯑꯪ
ꯑꯗꯨꯗꯤ ꯊꯦꯡꯃꯟꯗ꯭ꯔꯣ ꯃꯤ ꯒꯦꯠ ꯂꯣꯟ ꯃꯄꯨꯡ ꯀꯩꯅꯣꯗ ꯂꯣꯟꯕꯅꯦ ꯃꯔꯤꯗꯔ ꯃꯔꯤꯗꯔ ꯀꯌꯥꯅꯣ ꯂꯣꯏꯅ ꯇꯧꯕꯅꯦ
ꯎꯝ
ꯃꯔꯤꯗꯔ ꯃꯉꯥꯗꯔ
ꯑꯗꯣ ꯍꯧꯖꯤꯛꯀ ꯀꯂꯅꯦꯅ ꯊꯦꯡꯂꯣ ꯅꯠꯇ꯭ꯔꯣ
ꯈꯪꯗꯦ ꯑꯗꯨꯗꯤ ꯑꯦ ꯌꯥꯔꯣꯏꯌꯦ ꯅꯪꯅ ꯀꯪꯂꯥꯗ ꯆꯠꯄ ꯍꯥꯏꯗꯣ ꯀꯪꯂꯥꯗ ꯄꯨꯁꯟꯕ ꯌꯥꯔꯣꯏ ꯄꯣꯠ ꯆꯩ ꯄꯨꯁꯟꯕ ꯌꯥꯔꯣꯏ ꯆꯥꯕ ꯌꯥꯔꯣꯏ ꯀꯪꯂꯥꯗ ꯕꯨꯗ ꯏꯁꯤꯡ ꯕꯣꯇꯜꯕꯨ ꯄꯨꯁꯤꯟꯕ ꯌꯥꯗꯦ ꯑ ꯏꯁꯤꯡ ꯕꯣꯇꯜ ꯑꯃꯕꯣ ꯄꯨꯁꯤꯟꯕ ꯌꯥꯗꯦ
ꯄꯦꯜꯂꯕꯅꯤꯍꯦ ꯑꯗꯨꯗꯦ
ꯎꯝ
ꯑꯗꯨꯗꯤ ꯀꯥꯏꯗꯅꯣ ꯆꯥ ꯀꯥꯏꯗꯅꯣ ꯐꯝꯃꯒꯥ ꯍꯥꯟ ꯆꯥꯊꯣꯛꯑꯖꯤꯔꯥ
ꯍꯌꯥ ꯆꯠꯊꯣꯛꯄ ꯌꯥꯔꯣꯏꯍꯦ ꯃꯤ ꯂꯥꯏ ꯈꯣꯏꯔꯝꯗꯣꯏꯗꯨꯕꯨ ꯅꯪꯍ ꯂꯥꯏ ꯈꯣꯏꯔꯝꯕ ꯂꯣꯏꯔꯒ ꯎꯝ ꯀꯩꯅꯣ ꯇꯧꯋꯦꯍꯩ
ꯎꯝ ꯑꯗꯨꯏꯒꯅ ꯑꯗꯨꯒꯤ ꯆꯥꯕꯗꯨꯅ ꯂꯧꯕꯨꯛꯇꯔ ꯀꯩꯅꯣꯝꯃ ꯆꯥꯔ ꯂꯣꯏꯔꯦ ꯒꯗꯧꯔꯛ ꯒꯦ ꯑꯍꯤꯝꯅ ꯂꯥꯏꯈꯣꯔꯝꯃ ꯍꯥ ꯂꯕꯨꯛꯀ ꯑꯝꯇ ꯂꯩꯇ꯭ꯔꯕꯣ ꯍꯧꯖꯤꯛꯁꯦ
ꯂꯩꯇ꯭ꯔꯦ ꯏꯕꯦꯝꯃ ꯂꯕꯨꯛꯀ ꯑꯝꯇ
ꯂꯕꯨꯛ ꯂꯩꯇ꯭ꯔꯦ ꯑꯗꯨꯗꯤ ꯑꯅꯛꯄ ꯒꯥꯔꯗꯦꯟ ꯐꯝꯃꯒ ꯆꯥꯕ ꯌꯥꯕ ꯃꯐꯝꯗꯤ
ꯎꯝ ꯒꯥꯔꯗꯦꯟ ꯐꯝꯕ ꯒꯥꯔꯗꯦꯟꯗꯕꯨꯗꯤ ꯌꯥꯅꯤ ꯄꯨꯁꯟꯕ ꯑꯇꯣꯞꯄꯗ ꯍꯥꯏꯗꯍ ꯇꯥꯕ
ꯎꯝ
ꯕꯤꯀꯦꯁꯆ ꯐꯝꯃ ꯆꯥꯕ ꯌꯥꯅꯤ ꯕꯤꯇꯤꯗꯣ ꯍꯪꯕ꯭ꯔ ꯑ
ꯑꯆ ꯇꯜꯂꯦꯗ ꯑꯇꯩ ꯑꯇꯩ ꯍꯣꯏ ꯍꯣꯏ ꯆꯠꯅꯤꯡꯗꯦ ꯑꯉꯥꯡ ꯃꯌꯥꯝ ꯌꯥꯎꯔꯒ
ꯎꯝ ꯕꯤꯊꯤ ꯍꯥꯏꯗꯨ ꯅꯛꯑꯕꯅꯤ ꯀꯪꯂꯥ ꯃꯥꯡ ꯂꯩꯔ ꯗꯨꯗꯤ
ꯍꯣꯏꯅꯦ ꯑꯗꯨꯕꯨꯗꯤ
ꯎꯝ
ꯌꯦꯡꯉꯁꯤ ꯃꯑꯣꯡꯗꯣ
ꯎꯝ
ꯔꯤꯃꯤꯍꯣꯏꯁꯨ ꯍꯪꯂꯔꯁꯤ
ꯍꯣꯏ
ꯉꯔꯥꯡꯁꯨ ꯈꯦꯆꯤ ꯆꯥꯅꯁꯦꯅꯛ ꯈꯦꯆꯤ ꯆꯥꯕꯒꯤ ꯋꯥꯔꯤꯗꯤ ꯍꯧꯅꯕꯅꯦ ꯑꯗꯣ ꯑꯝꯇ ꯍꯥꯏꯅꯗ꯭ꯔꯤ
ꯎꯝ ꯍꯣꯏ ꯍꯣꯔꯦꯟ ꯒ꯭ꯔꯨꯞꯇ ꯂꯧꯅꯔꯁꯤ
ꯍꯗꯛꯀꯤ ꯈꯦꯖꯤ ꯖꯥꯔꯕꯣ ꯅꯣꯏ
ꯆꯥꯗꯔꯤꯌꯦ
ꯆꯥꯗꯔꯤꯌꯦ
ꯎꯪ
ꯑꯗꯤꯌꯥꯝ ꯀꯨꯝꯗꯤ ꯆꯥꯔ ꯆꯥꯔꯦ ꯅꯍꯥꯟ ꯀꯔꯤꯒꯦ ꯀꯥꯡꯒꯤ ꯀꯩꯅꯣ ꯍꯧꯕꯗꯣ ꯀꯔꯤꯝꯅꯣ ꯍꯥꯏꯗꯥꯏꯅꯦ
ꯑꯥ
ꯀꯩꯅꯣꯝ ꯍꯥꯏꯕꯅꯦ ꯑꯩ ꯀꯥꯎꯒꯔꯦ ꯃꯃꯤꯡꯗꯣ
ꯍꯣ ꯍꯣ ꯃꯤ ꯑꯗꯨꯗꯨ ꯆꯥ ꯗꯨ ꯑ ꯑꯗꯨ ꯂꯣꯏꯔꯀꯥꯟꯗ ꯎꯝ ꯀꯩꯅꯣ ꯇꯧꯔꯨꯔꯁꯤ
ꯎꯝ ꯍꯌꯦꯡ ꯀꯪꯂꯥ ꯆꯠꯊꯣꯛꯎꯔꯁꯦ ꯑꯗꯨꯒ ꯈꯦꯆꯤ ꯆꯥꯟꯅꯔꯁꯦ ꯄꯨꯂꯞ ꯑꯗꯨꯗꯤ ꯍꯌꯦꯡ ꯄꯣꯔꯛꯄ ꯌꯥꯔꯔꯣꯏꯗꯝꯅꯤꯅ ꯃꯌꯥꯝ ꯊꯣꯡꯖꯜꯂꯔꯣꯏꯒꯦ
ꯊꯣꯡꯖꯜꯂꯔ ꯑꯗꯨꯗꯤ ꯅꯪ ꯀꯩꯏꯝ ꯄꯨꯔꯑ ꯊꯣꯡꯒꯦ ꯍꯥꯏꯔꯕ ꯍꯌꯦꯡꯖꯦ
ꯊꯣꯡ ꯍꯌꯦꯡ ꯆꯦ ꯆꯦꯕꯥ ꯑꯩꯈꯣꯏ ꯕꯕꯥꯗꯣ ꯆꯪꯈꯤꯗꯧꯕꯩ ꯃꯥꯒꯤ ꯊꯣꯡꯉꯣꯅ ꯍꯥꯏꯕꯅꯦ ꯃ ꯇꯨꯒꯅꯤꯗ ꯑꯣ ꯍꯣ ꯍꯣ ꯍꯔꯦ ꯊꯥꯏꯅꯔꯁꯤꯦ ꯊꯝꯃꯒꯦ
ꯎꯝ ꯊꯝꯃꯣ ꯊꯝꯃꯣ